ꯑꯦꯗꯧꯔꯤꯅ
ꯅ
ꯏꯁꯁꯦ ꯐꯝꯃꯤ ꯁꯨꯝ ꯂꯩꯔꯝꯕꯅꯦ ꯀꯩꯅꯣ ꯎꯝ ꯀꯩ ꯇꯧꯗꯣꯏꯅꯣ ꯈꯪꯗꯗꯅ ꯑꯩ ꯏꯁꯥꯁꯦ ꯁꯨꯝ ꯇꯤꯡꯊꯣꯛꯑꯣꯏ ꯀꯩꯑꯣꯏ ꯇꯧꯔꯒ ꯂꯩꯔꯤ
ꯅꯨꯃꯤꯠ ꯀꯩꯗꯧꯔꯤꯅꯣ ꯁꯨ ꯆꯥꯔꯕꯣ
ꯁꯥꯔꯦ ꯆꯥꯛꯇꯣ ꯀꯩꯅꯣ ꯑꯩ ꯈꯣꯟꯁꯨ ꯑꯃꯨꯛ ꯍꯜꯂ ꯇꯥꯖꯔꯤꯁꯤꯅ
ꯁꯨꯃꯥꯏꯅ ꯇꯧꯕꯗꯣ ꯌꯥꯝ ꯅꯨꯡꯉꯥꯏꯇ ꯌꯥꯝ ꯇꯥꯅꯤꯡ ꯇꯕꯅ ꯑꯩ ꯍꯣꯟꯗꯣ
ꯍꯣꯏꯌꯦ
ꯑ ꯅꯪꯗꯤ ꯀꯩ ꯌꯦꯟꯁꯥꯡ ꯆꯥꯔꯕꯅꯣ
ꯑꯩꯈꯣꯏ ꯉꯁꯤꯅꯦ ꯁꯦꯕꯣꯠꯀ ꯊꯥꯡꯖꯤꯡꯒ ꯏꯔꯣꯜꯂꯦ
ꯨꯡꯒꯥ ꯏꯔꯣꯜ ꯑꯍꯥꯎꯕꯅꯤ ꯁꯤꯦꯕꯨꯣꯠ ꯊꯥꯡꯖꯤꯟ ꯏꯔꯨꯕꯗꯨꯕꯨ ꯑꯩꯈꯣꯏꯅ ꯊꯥꯡꯖꯤꯟꯗꯨꯝ ꯄꯨꯔꯛꯑꯒ ꯊꯥꯡꯉꯤꯁꯦ ꯊꯝꯕꯁꯦ ꯌꯨꯉꯝ ꯑꯩꯈꯣꯏꯗꯤ ꯁꯥꯒꯟꯕ ꯌꯨꯉꯝ ꯊꯨꯅ ꯊꯨꯅ ꯀꯩꯅꯣ ꯇꯧꯋꯦꯕ
ꯊꯨꯅ ꯊꯨꯅ ꯄꯠꯁꯤꯜꯂꯛꯄꯗꯣ ꯑꯗꯨꯃꯥꯏꯅ ꯇꯧꯗꯣꯏꯅꯦꯕ ꯑꯗꯨꯏꯗꯨꯒꯤꯅꯦ ꯑꯗꯨꯝ ꯄꯁꯟꯈꯤꯗꯣꯏꯅꯦꯕ ꯑꯗꯨꯗ ꯍꯦꯛꯇ ꯍꯥꯎꯅ ꯆꯥꯕꯗꯨꯝ ꯅꯪꯍꯧꯗꯦ ꯍꯥꯏꯕ ꯅꯪ ꯅꯣꯔꯣꯝ ꯃꯠꯄꯁꯨ ꯅꯪꯍꯧꯗꯦ ꯑꯗꯩ ꯑꯩꯅ ꯊꯥꯡꯖꯤꯡꯗꯣ ꯄꯨꯔꯛꯑꯒꯅꯣꯅ ꯍꯥꯏꯌꯦ ꯑꯗꯩ ꯄꯨꯍꯜꯂꯛꯄ ꯇꯦ ꯁꯦꯕꯣꯠꯄꯨꯗꯤ ꯂꯩ ꯑꯅꯤ ꯑꯗꯨꯅ ꯍꯌꯦꯡ ꯀꯥꯡꯉꯧ ꯉꯧꯕ꯭ꯔꯥ ꯁꯦꯡꯕꯣ ꯊꯣꯡꯕ꯭ꯔꯥ ꯀꯩꯅꯣꯝ ꯑꯃ ꯇꯧꯒꯦ ꯑꯗꯨꯒ ꯆꯥꯔꯒꯦ ꯑꯩꯈꯣꯏꯁꯨ
ꯀꯩꯅꯣ ꯇꯧꯕ꯭ꯔꯣꯕ
ꯀꯩꯅꯣ ꯇꯧꯕ꯭ꯔꯣꯕꯣ ꯄꯩꯈꯥ ꯇꯧ ꯄꯩꯈꯥꯗꯣ ꯑꯩꯈꯣꯏ ꯍꯪꯆꯤꯠ ꯊꯣꯛꯄꯅꯦ ꯑꯁꯦꯡꯕꯗꯤ ꯑꯗꯨꯗꯨ ꯀꯥꯡ ꯅꯨꯃꯤꯠꯅꯤ ꯍꯪꯆꯤꯠꯇꯣ ꯑꯗꯨꯅꯤꯅ ꯌꯩꯊꯣꯛꯑꯦ ꯃꯊꯪꯗꯩꯅ ꯦ ꯇ ꯑꯗꯨ ꯑꯣꯏꯅ ꯇꯧꯔꯦ ꯑꯗꯨꯗꯨꯗ ꯈꯪꯗꯦ ꯀꯩꯅꯣ ꯇꯧꯔꯦ
ꯑꯗꯨꯗꯤ ꯄꯩꯈꯥꯗꯨꯣ ꯌꯩꯊꯣꯛꯑꯦ
ꯊꯣꯛꯑꯦ ꯑꯣ ꯌꯩꯊꯣꯛꯑꯦ ꯅꯨꯡꯉꯥꯏꯇꯦ ꯑꯗꯨꯅ ꯑꯗꯨꯅ ꯅꯨꯡꯉꯥꯏꯇ ꯒꯤꯣ ꯐ ꯄꯩꯈꯥꯗꯨꯔꯥ ꯅꯣꯡꯉꯥꯜꯂꯒꯗꯤ ꯑꯗꯨꯝ ꯅꯣꯡꯉꯥꯜꯂꯒ ꯑꯣꯏꯅ ꯊꯥꯔꯅꯦꯕ ꯑꯗꯨꯒ ꯃꯊꯪꯗ ꯍꯥꯏꯗꯤ ꯒꯦꯞ ꯌꯥꯝ ꯂꯩꯕꯗꯣ ꯂꯩꯍꯜꯂꯔꯣꯏꯕ ꯃꯥꯅ ꯀꯩꯅꯣ ꯇꯧꯕꯩ ꯍꯥꯏꯗꯤ ꯅꯣꯡꯃ ꯑꯃ ꯌꯩꯊꯈ꯭ꯔꯕꯅꯤꯅ ꯎꯝ ꯑꯣ ꯑꯗꯨꯗꯤ ꯄꯦꯄꯔꯗꯣ ꯍꯥꯏ ꯗꯤ ꯃꯔ ꯑꯌꯥꯝꯕ ꯄꯦꯄꯔꯅꯦꯕ ꯑꯗꯨ ꯎ ꯍꯩꯇ ꯍꯩꯊꯔꯛꯃꯤꯅ ꯀꯔꯤ ꯍꯥꯏꯔꯨꯅꯤ ꯑꯩꯈꯣꯏ ꯂꯩꯗꯔꯣꯏꯁꯦꯕ ꯌꯥꯝ ꯐ ꯀꯟꯅ ꯍꯥꯏꯖꯕꯅꯦ ꯑꯗꯣ ꯑꯩꯈꯣꯏꯒꯤ ꯑꯣꯖꯥꯗꯨꯅ ꯌꯥꯝꯈ꯭ꯔꯦ ꯂꯩꯊꯔꯅꯤ ꯅꯣꯏꯒꯤꯗ ꯈꯟ ꯌꯥꯕ꯭ꯔꯣ ꯍꯣꯏ ꯑꯦ ꯑꯗꯣ ꯅꯨꯡꯉꯥꯏ ꯈꯪꯗꯦ ꯈꯪꯇꯧ ꯇꯧꯔꯅꯤ ꯑꯗꯨꯃꯥꯏꯅ
ꯑꯗꯣ ꯑꯁ ꯑꯗꯣ ꯑꯩꯗꯤꯅꯦ ꯍꯥꯏ ꯀꯥ ꯑꯩꯁꯦ ꯇꯤꯟꯅ ꯆꯤꯛꯑꯦꯕ ꯅꯍꯥꯟ ꯅꯍꯥꯟꯃꯨꯛꯁꯨ ꯃꯣꯏ ꯃꯃꯥꯡꯗꯁꯨ ꯇꯤꯟ ꯆꯤꯛꯑꯦ ꯇꯧꯗ꯭ꯔꯣ ꯑꯩꯗꯣ
ꯎꯝ
ꯑꯗꯨꯁꯨ ꯍꯟꯗꯛꯁꯨ ꯑꯃꯨꯛꯅꯦ ꯑꯃꯨꯛ ꯆ ꯑꯦ ꯑꯩꯁꯦ ꯑꯗꯨꯏꯗꯨꯒꯅꯦ ꯀꯩꯅꯣ ꯇꯧꯅꯦ ꯍꯥꯏꯕ ꯌꯨꯉꯄꯥꯛꯥꯛꯅ ꯍꯟꯗꯛꯀꯤꯗꯤ ꯑꯗꯩꯗꯤ ꯃꯑꯣꯡ ꯑꯃ ꯑꯣꯜꯂꯦꯕ ꯑꯗꯣ ꯑꯩ ꯅꯍꯥ ꯃꯣꯂꯣꯝꯗꯨꯁꯨ ꯌꯅ ꯊꯝꯃꯕꯅꯦꯕ ꯑꯗꯨꯒꯤ ꯇꯤꯟꯒꯤ ꯃꯣꯂꯣꯝꯗꯣ ꯀꯥꯎꯕꯥꯏ ꯑꯗꯣ ꯂꯩꯍꯧꯕꯗꯨꯗ ꯑꯗꯨꯝ ꯑꯩꯗꯤ ꯐꯈ꯭ꯔꯕꯗꯨꯒꯤ ꯍꯥꯏꯗꯤ ꯑꯃꯨꯛꯀ ꯑꯃꯨꯛ ꯇꯧꯕꯁꯤꯁꯤꯗꯩ ꯑꯗꯨꯝ ꯂꯩꯔ ꯇꯩꯔꯒꯦꯅ ꯇꯧꯕ ꯑꯗꯨꯒ ꯉꯁꯤꯗꯒꯤ ꯑꯃ ꯇꯩꯕ ꯀꯥꯟ ꯆꯥꯟꯅꯗ꯭ꯔꯦꯕ ꯑꯩꯉꯣꯟꯗ ꯑꯗꯨꯒꯤ ꯏꯁꯤꯡꯒ ꯍꯜꯂꯛꯑꯝꯅꯦꯕ ꯑꯗꯨꯏꯗꯨꯒ ꯀꯣꯟꯅ ꯍꯧꯖꯤꯛꯄꯨꯗꯤ ꯈꯔ ꯐꯔꯦ
ꯎꯝ ꯇꯤꯟꯗꯨꯗꯤ ꯃꯁꯛ ꯈꯪꯍꯧꯗ꯭ꯔꯦ
ꯄꯁꯥ ꯈꯪꯗꯦꯗ ꯑꯩꯅ ꯃꯥꯟꯕ ꯇꯤꯟꯕꯨꯗꯤ ꯂꯩ ꯍꯥꯏꯗꯤ ꯑꯗꯨꯏ ꯇꯤꯟꯗꯨꯣ ꯌꯥꯝ ꯄꯥꯏꯑꯕ ꯁ꯭ꯋꯥꯏꯗ ꯑꯗꯨ ꯑꯗꯨꯝ ꯑꯗꯨꯅ ꯆꯤꯛꯄꯗꯣ ꯅꯥꯏ ꯍꯥꯏꯌꯦꯕ ꯏꯃꯥꯟꯅꯕꯤ ꯃꯈꯩ ꯁꯨꯝ ꯆꯤꯛꯅꯕꯗꯣ ꯑꯗꯣ ꯑꯩ ꯐꯃꯨꯡꯁꯤꯗ ꯃꯥ ꯈꯔ ꯄꯥꯝꯕ꯭ꯔꯥ ꯀꯩꯅꯣ ꯈꯪꯗꯦ ꯑꯣ ꯃꯌꯥꯝꯁꯨ ꯈꯔ ꯑꯣꯟꯕꯕꯨꯗꯤ ꯑꯣꯏꯕ
ꯎꯝ
ꯎꯝ ꯑꯗꯣ ꯑꯗꯨꯝ ꯅꯨꯡꯉꯥꯏꯗꯅ
ꯍꯣꯏ
ꯑꯗꯒꯤ ꯇꯤꯟꯖꯨ ꯇꯤꯟꯖꯨ ꯑꯗꯩꯗꯤ ꯈꯔ ꯅꯨꯡꯉꯥꯏꯕ ꯃꯥꯁꯨ ꯑꯩꯈꯣꯏ ꯃꯌꯥꯝ ꯂꯩꯔꯕꯅꯤꯅ ꯂꯩꯖꯔꯝꯕꯖꯥꯅꯤ ꯑꯕ ꯃꯐꯝꯗꯣ ꯌꯥꯝ ꯂꯩꯔꯕꯝꯅꯤ ꯍ
ꯎꯝ
ꯑꯗꯨꯃꯥꯏꯅ ꯇꯧꯔꯦ ꯑꯗꯣ ꯅꯪꯗꯤ ꯍꯧꯖꯤꯛꯀꯥꯟꯁꯤꯕꯨ ꯀꯩꯀꯩ ꯇꯧꯔꯤ ꯀꯃꯥꯏ ꯀꯃꯥꯏꯅ ꯇꯧꯔꯤꯒꯦ
ꯑꯩ ꯍꯧꯖꯤꯛꯀꯥꯟꯁꯦ ꯌꯨꯝꯗ ꯂꯩꯔꯦ
ꯌꯨꯝꯗ ꯂꯩꯔꯒ ꯌꯨꯝꯗ ꯂꯩꯕ ꯈꯠꯇꯔꯣ ꯌꯨꯝꯗ ꯂꯩꯕꯗꯨ ꯅꯪ ꯀꯩꯝ ꯇꯧꯗ꯭ꯔꯣ ꯀꯩꯇꯧꯒꯦ ꯍꯥꯏꯕꯅꯤꯅꯦꯍꯦ ꯍꯥꯏꯔꯤꯁꯦ ꯑꯩꯅ ꯀꯩꯅꯣꯒꯤ ꯑꯃ ꯊꯥꯖꯤꯟꯅꯤ ꯈꯣꯠꯅꯤ ꯍꯥꯏꯕꯗꯣ ꯎꯝ ꯑꯗꯨꯏꯗꯣ ꯑꯩꯗꯣ ꯄꯩꯈꯥ ꯊꯥꯅꯤ ꯑꯦꯟꯇ꯭ꯔꯥꯟꯁ ꯊꯥꯅꯤꯅ ꯌꯥꯝ ꯋꯥꯕ ꯎꯝ ꯑꯗꯨ ꯊꯥꯔꯣꯏ ꯑꯗꯣ ꯀꯩꯅꯣ ꯑꯣꯏꯅ ꯈꯟꯗꯣꯏꯕ ꯀꯥꯎꯟꯁꯤꯂꯤꯡ ꯇꯧꯔꯅꯤ ꯑꯗꯨꯝ ꯗꯥꯏꯔꯦꯛ ꯑꯣ ꯑꯗꯨꯏ ꯐꯔꯅꯦ ꯅꯪ ꯅꯪ ꯑꯗꯨꯏꯗꯤ ꯌꯥ ꯉꯝꯃꯅꯤ ꯋꯥꯈꯟꯗꯣ ꯍꯣꯏ ꯑꯗꯨ ꯅꯪ ꯁꯤ ꯑꯗꯨꯝ ꯁꯤꯗ ꯑꯗꯨꯝ ꯇꯝꯕ ꯐꯪꯉꯅꯤ ꯑ ꯐꯉꯅꯤ ꯑꯣ ꯑꯗꯨ ꯀꯔꯝ ꯀꯥꯟꯗꯩꯒꯥꯗꯤ ꯍꯧꯅꯤ ꯍꯥꯏꯒꯦ ꯍꯌꯦꯡ ꯗꯦꯠ ꯇ꯭ꯋꯦꯟꯇꯤꯁꯤꯗ ꯀꯥꯎꯟꯁꯤꯂꯤꯡ ꯇꯧꯔꯅꯦꯦꯕ ꯑꯣ ꯑꯗꯨꯒ ꯑꯗꯨꯝ ꯑꯥꯒꯁ ꯍꯧꯔꯛꯄꯗꯒꯤꯩ ꯍꯧꯔꯅꯤ ꯑꯣ ꯐꯔꯦ ꯐꯔꯦ ꯂꯩꯕ ꯈꯣꯠꯄꯗꯤ ꯔꯦꯟꯇ ꯂꯩꯗꯣꯏ ꯅꯠꯇ꯭ꯔꯒꯅ ꯍꯣꯁꯇꯦꯜ ꯑꯣꯏꯅ ꯄꯤꯕ꯭ꯔꯣ ꯃꯣꯏꯒꯤ
ꯃꯣꯏꯒꯤ ꯍꯣꯁꯇꯦꯜꯁꯨ ꯂꯩꯌꯦ ꯂꯩꯕꯗꯤ ꯑꯗꯨ ꯑꯩ ꯔꯦꯟꯇ ꯑꯣꯏꯅ ꯂꯩꯅꯤꯡꯕ
ꯑꯣ ꯑꯗꯨ ꯅꯪ ꯑꯗꯨꯗꯤ ꯍꯣꯏꯅꯦ ꯅꯪ ꯃꯊꯪꯗ ꯂꯩꯕ ꯗ ꯅꯠꯇ꯭ꯔꯒꯅ ꯀꯃꯥꯏꯅ ꯇꯧꯗꯣꯏꯅꯣ ꯑꯗꯨꯗꯤ
ꯂꯩꯗꯣꯏꯅꯦ ꯑꯩ ꯏꯊꯟꯇ
ꯑꯟꯗ ꯑꯁ ꯅꯪꯕꯨ ꯍꯩꯖꯒꯗ꯭ꯔꯣ ꯊꯖꯅ ꯂꯩꯕꯗꯨꯕꯨ ꯅꯪ ꯌꯥꯗꯣꯏꯔꯣ
ꯌꯥꯅꯤ ꯌꯥꯅꯤ ꯍꯥꯏꯅꯤ
ꯑꯗꯨꯝ ꯑꯅꯛꯄꯗ ꯂꯩꯔꯅꯤ ꯑꯗꯨꯗꯤ ꯍꯣꯏ ꯑꯅꯛꯄꯗꯨꯗ ꯑꯗꯨꯏ ꯅꯨꯃꯤꯠꯇꯣ ꯑꯗꯨꯗ ꯑꯩꯁꯦ ꯑꯦꯠꯃꯤꯁꯟ ꯇꯧꯔꯝꯃꯒ ꯑꯃꯨꯛ ꯍꯥꯏꯔꯞ ꯌꯦꯡꯉꯛꯑꯅꯦꯕ ꯑ ꯑꯗꯨꯒ ꯑꯗꯨꯗ ꯐꯉ ꯐꯪꯉꯦ ꯐꯪꯗ꯭ꯔꯒꯅ ꯑꯃꯨꯛꯀ ꯀꯣꯟꯅ ꯐꯖꯅ ꯑꯃꯨꯛ ꯆꯠꯂꯒ ꯊꯤ ꯑꯣ ꯍꯣꯏꯁꯦ ꯑꯦꯠꯃꯤꯁꯟ ꯇꯧꯔꯒ ꯀꯣꯛ ꯂꯥꯛꯏ ꯀꯥꯟꯗꯤꯍꯧ ꯊꯤꯍꯧꯕꯅꯗꯤ ꯐꯩ ꯍꯥꯏꯗꯤ ꯑꯗꯩ ꯂꯩꯕꯝ ꯆꯥꯕꯝꯗꯨꯁꯨ ꯇ꯭ꯪꯅ ꯅꯨꯡꯉꯥꯏꯕ ꯍꯥꯏꯗꯤ ꯐꯩꯗꯅ ꯑꯗꯨꯝ ꯀꯩꯅꯣ ꯀꯩꯀꯥꯗꯨꯁꯨ ꯍꯣꯏ ꯑꯗꯨꯝ ꯍꯣꯏ ꯌꯥꯝ ꯅꯨꯡꯉꯥꯏꯔꯕ ꯁꯥꯄꯨꯗꯤ ꯈꯔꯕꯨꯗꯤ ꯇꯥꯡꯉꯅꯤ ꯂꯣꯏꯁꯨ ꯄꯩꯁꯥꯒꯤꯗꯁꯨ ꯈꯜꯂꯨ ꯌꯥꯕꯣ ꯅꯠꯇꯦꯕ ꯅꯪ ꯍꯌꯦꯡ ꯂꯩꯐꯝ ꯆꯥꯐꯝꯗꯨꯁꯨ ꯅꯨꯡꯉꯥꯏꯕ ꯈꯣꯠꯄ ꯑ ꯈꯜꯂꯛꯇꯣꯏꯅꯤꯅ ꯑꯗꯨꯁꯨ ꯐꯖꯅ ꯃꯨꯟꯅ ꯌꯦꯡ ꯍꯧꯔꯒ ꯇꯧꯔꯣ ꯑꯩꯈꯣꯏꯁꯤꯒ ꯈꯔ ꯅꯛꯅꯕ ꯑꯣꯏꯔꯒꯗꯤ ꯅꯣꯏ ꯑꯃ ꯃꯤ ꯈꯔ ꯂꯩꯅꯕ ꯖꯒꯥ ꯑꯃ ꯂꯩꯇ꯭ꯔꯣ ꯑꯩꯈꯣꯏ ꯁ꯭ꯋꯥꯏ ꯃꯄꯥꯒꯤꯗ
ꯎꯝ ꯎꯝ
ꯎꯝ ꯑꯗꯣ ꯂꯩꯔꯁꯨ ꯌꯥꯕ ꯅꯪꯗꯣ
ꯍꯣꯏ
ꯑꯗꯨꯁꯨ ꯈꯔ ꯂꯥꯞꯄꯤꯅꯦ ꯂꯥꯞꯄꯅꯤꯅ ꯅꯪ ꯑꯃꯨꯛ ꯃꯇꯝꯗꯣ ꯄꯥꯝꯃꯨꯅꯦ ꯆꯠꯄꯗ
ꯍꯣꯏ
ꯍꯣꯏ ꯑꯗꯨꯒꯨꯝꯕ ꯑꯃ ꯂꯩꯔꯕꯨꯗꯤ ꯐꯅꯤ ꯈꯔ ꯅꯛꯅ ꯅꯪꯅ ꯃꯄꯥꯗꯨꯗ
ꯀꯣꯝꯁꯦ ꯊꯥꯖꯤꯟꯕ ꯆꯠꯂꯒꯅꯦ ꯃꯤꯍꯨꯠꯁꯦ ꯁꯨꯗ꯭ꯔꯕꯅꯦ ꯍꯥꯏꯕ
ꯎꯝ ꯗꯥꯎ ꯌꯥꯝ ꯌꯥꯔꯝꯅꯤꯁꯦ ꯅꯪ ꯑꯗꯨ ꯐꯪꯉꯤꯗꯣ ꯐꯔꯦ ꯐꯖꯅ ꯇꯧꯔꯒ ꯄꯤꯁꯤꯟ ꯃꯆꯥꯀꯁꯤꯗꯅꯦ ꯈꯪꯕ꯭ꯔꯥ ꯑꯩꯅ ꯑꯃꯨꯛ ꯐꯣꯝ ꯂꯧꯕ ꯆꯠꯀꯥꯟꯁꯤꯗ ꯒ꯭ꯔꯦꯖꯁꯟ ꯒꯤ ꯄ꯭ꯔꯣꯚꯕꯤꯖꯅꯦꯜꯗꯣ ꯈ ꯈ ꯆꯪꯉꯦꯅ ꯍꯥꯏꯔꯛꯑꯦꯕ ꯑꯗꯨꯒ ꯑꯩꯁꯨ ꯑꯗꯨꯗ ꯄ꯭ꯔꯣꯚꯤꯅꯦꯜꯗꯣ ꯌꯥꯎꯔꯛꯇꯕꯒꯤ ꯑꯃꯨꯛ ꯇꯥꯟꯊꯣꯛꯎꯕꯅꯦꯕꯀꯣ
ꯑꯗꯨꯒꯅꯦ ꯅꯍꯥꯟ ꯐꯣꯝ ꯄꯤꯁꯤꯟ ꯀꯥꯟꯁꯤꯗꯅꯦ ꯈꯪꯕ꯭ꯔꯥ ꯑꯃꯨꯛ ꯃꯣꯏ ꯐꯤ ꯍꯥꯏꯗꯤ ꯎꯝ ꯆꯧꯀꯤꯗꯥꯔ ꯑꯣꯏꯗꯣꯏꯅꯦꯕ ꯑꯗꯨꯅꯦ ꯇꯦꯟꯒ ꯇꯨꯌꯦꯜꯐꯀꯒꯤ ꯄ꯭ꯔꯣꯚꯤꯖꯤꯅꯦꯜ ꯆꯪꯉꯦꯅ ꯑꯃꯨꯛ ꯂꯧꯁꯤꯜꯂꯛꯑꯦꯅꯦ
ꯑꯩ ꯍꯦꯛꯇ ꯃꯊꯥ ꯁꯥꯔꯦꯕꯀꯣ ꯀꯩꯅꯣ ꯑꯩꯁꯤꯕꯨ ꯑꯃꯨꯛ ꯕꯦꯔꯥ ꯀꯥꯗꯣꯏꯖꯥꯠꯂꯥ ꯈꯣꯠꯇꯣꯏꯖꯥꯠꯂꯥꯅ ꯑꯗꯨ ꯐꯣꯇꯣ ꯑꯣꯏꯅ ꯀꯣꯛꯊꯥꯍꯜꯂꯛꯑꯁꯨ ꯌꯥꯕꯨꯗꯤ ꯌꯥꯕ ꯑꯗꯨꯗꯨꯋꯥꯏꯗ ꯑꯗꯨꯝ ꯆꯤꯡꯊꯣꯛ ꯌꯥꯏꯗꯅ ꯑꯗꯨꯏꯁꯨ ꯋꯥꯈꯜꯗꯣ ꯑꯃ
ꯑꯗꯣ ꯑꯃ ꯏꯌꯥꯡ ꯌꯥꯡꯍꯟꯗ꯭ꯔꯦꯗꯅ ꯎꯝ
ꯑꯗꯩꯗꯤ ꯃꯣꯏ ꯑꯗꯨꯒꯤ ꯍꯥꯏꯗꯤ ꯁꯨꯝ ꯏꯁꯇꯥꯞ ꯑꯇꯣꯞꯄ ꯆꯪ
ꯆꯪꯉꯛꯑꯦꯕꯀꯣ ꯑꯥ ꯑꯗꯨꯀꯥꯟꯗ ꯀꯩꯗꯧꯔꯝꯃꯣ ꯈꯣꯠꯂꯝꯃꯣ ꯍꯪꯉꯛꯑꯦ ꯑꯣ ꯍꯧꯖꯤꯀꯤ ꯅꯨꯄꯥꯗꯨꯅ ꯃꯥꯒꯤꯗꯣ ꯇꯦꯟ ꯇꯨꯌꯦꯞꯀꯤ ꯄ꯭ꯔꯣꯕꯤꯖꯤꯅꯦꯜ ꯌꯥꯎꯗꯦ ꯈꯣꯠꯇꯦꯅ ꯍꯥꯏꯕ ꯑꯗ ꯒ꯭ꯔꯦꯁꯟꯒꯤꯗꯤ ꯌꯥꯎꯕ꯭ꯔꯥꯅ ꯍꯪꯉꯛꯑꯦ ꯑꯩꯅ ꯌꯥꯎꯋꯦꯅ ꯍꯥꯏꯔꯦ ꯎꯝ ꯑꯗꯣ ꯅꯪꯁꯨ ꯕꯦꯑꯦꯁꯤꯔꯥ ꯍꯪꯉꯛꯑꯦ ꯎꯝ ꯑꯩꯅ ꯃꯥꯅꯦꯅ ꯍꯥꯏꯕ ꯎꯝ ꯑꯗꯩꯗꯤ ꯑꯦ ꯑꯗꯨꯏꯗꯤ ꯄꯣ ꯇꯦꯟ ꯇꯨꯌꯦꯜꯞꯀꯤ ꯃꯦꯜꯗꯨ ꯗꯔꯀꯥꯔ ꯑꯣꯏꯗꯦ ꯎꯝ ꯌꯥꯎꯗ꯭ꯔꯁꯨ ꯌꯥꯏꯑꯅ ꯍꯥꯏꯔꯛꯑꯦ ꯎꯝ ꯑꯗꯩꯅꯦ ꯇꯥꯔꯒ ꯍꯥꯏꯕ ꯑꯣ ꯐꯔꯦ ꯐꯔꯦ ꯒ꯭ꯌꯥꯟ ꯇꯥꯅ ꯑꯩꯁꯦ ꯒ꯭ꯔꯦꯖꯨꯑꯦꯁꯟꯒꯤ ꯃꯥꯔꯛ ꯁꯤꯠꯁꯦ ꯖꯦꯔꯣꯛꯁ ꯇꯧꯈ꯭ꯔꯕꯅꯦꯕ ꯎ ꯑꯗꯨꯒꯅꯦ ꯖꯦꯔꯣꯛꯁꯦ ꯑꯃꯨꯛ ꯊꯤꯕꯁꯦ ꯐꯪꯉꯛꯇ꯭ꯔꯦꯕ ꯉꯥꯛꯇꯪꯁꯤꯗ ꯍꯩꯃꯥ
ꯑꯇꯣꯞꯄ ꯑꯩꯒꯤ ꯇꯦꯟꯒ ꯇꯨꯋꯦꯞꯀꯒꯤ ꯃꯥꯛꯁꯤꯠꯇꯨꯗꯩꯩ ꯂꯦꯃꯤ ꯂꯦꯃꯤꯅꯦꯁꯟ ꯇꯧꯒ꯭ꯔꯦꯗꯅ
ꯎꯝ ꯑꯗꯨꯅ ꯅꯞꯁꯤꯜꯂꯤꯕꯖꯥꯠꯅꯤꯗꯅ ꯑꯣ
ꯑꯩꯁꯦ ꯍꯦꯛꯇ ꯏꯁꯥꯗꯣ ꯑꯃ ꯃꯥꯅ ꯑꯗꯨꯃꯥꯏꯅ ꯍꯥꯏꯖꯤꯜꯂꯛꯑꯝꯕꯩꯒ ꯄꯥꯈꯠꯂ ꯊꯥꯀꯠꯂ ꯂꯩꯕꯗꯣ ꯑꯗꯨꯅꯦ ꯒ꯭ꯌꯥꯟ ꯇꯥꯅꯁ ꯊꯤꯕ ꯉꯝꯗ꯭ꯔꯦꯕ ꯑꯩꯁꯦ ꯑꯗꯩꯗꯤ ꯑꯣꯖꯥꯅ
ꯔꯣꯁꯇꯨꯅ ꯏꯕꯦꯝꯃ ꯇꯞꯅ ꯊꯤꯌꯨ ꯈꯣꯠꯂꯣꯅ ꯍꯥꯏꯔꯛꯑꯦ ꯎꯝ ꯑꯗꯩ ꯑꯃꯨꯛ ꯁꯣꯔꯁꯦ ꯍꯣꯟꯗꯣꯑꯒ ꯇꯞꯅ ꯊꯤꯔꯦ ꯑꯣ ꯑꯗꯨ ꯐꯪꯉꯒ ꯅꯪ ꯌꯥꯔꯝ ꯄꯨꯂꯞ ꯏꯕ ꯅꯪꯒꯤ ꯂꯣꯏ ꯂꯣꯏꯔꯦꯕ ꯑꯦꯗꯃꯤꯁꯟ ꯈꯛꯇ ꯉꯥꯏꯔꯦꯕ ꯑꯗꯨꯗꯤ ꯇꯧꯗꯣꯏꯁꯦ
ꯎꯝ
ꯎꯝ ꯑꯣ ꯐꯔꯦ ꯐꯔꯦ ꯑꯗꯨ ꯇꯧꯔꯣ ꯅꯪ ꯑꯗꯨ ꯑꯦꯠꯃꯤꯁꯟ ꯇꯧꯕ ꯂꯥꯛꯄꯗꯤ ꯅꯣꯏ ꯕꯕꯥꯒ ꯂꯥꯛꯇꯣꯏꯔꯣ ꯀꯅꯥꯒ ꯂꯥꯛꯇꯣꯏꯅꯣ ꯑꯗꯨꯗꯤ
ꯑꯗꯣ ꯈꯪꯗꯔꯤ ꯑꯈꯣꯏꯕꯗ ꯖꯤꯛ ꯃꯇꯝ ꯊꯕꯛ ꯌꯥꯝ ꯆꯤꯟꯕ ꯑꯗꯨꯅ ꯑꯗꯨꯏ ꯅꯨꯃꯤꯠꯇꯣ ꯑꯈꯣꯏꯗ ꯇꯦꯟꯗꯔ ꯑꯃꯁꯨ ꯂꯩꯕꯅꯦꯕ ꯑꯈꯣꯏꯁꯦ ꯍꯣꯏꯅ ꯇꯧꯕ ꯑꯃ
ꯑ ꯑꯗꯨꯅ ꯑꯩꯈꯣꯏ ꯆꯦꯒ ꯂꯥꯛꯇꯣꯏꯔꯥ ꯑꯩꯈꯣꯏ ꯃꯥꯒ ꯂꯥꯛꯇꯣꯏꯔꯥ ꯈꯪꯗꯦ ꯑꯣ ꯍꯣꯏ ꯍꯣꯏ ꯌꯦꯡꯉꯣ ꯌꯦꯡꯉꯣ ꯑꯗꯨꯒ ꯅꯪꯒꯤ ꯐꯗꯧꯕꯗꯣ ꯃꯇꯥꯡ ꯃꯇꯝꯗ ꯂꯩꯔꯤꯀꯥꯟ ꯒ꯭ꯌꯥꯟ ꯇꯥꯅ ꯂꯩꯔꯒ ꯂꯩ ꯅꯪꯗꯣ ꯑꯗꯨ ꯂꯩ ꯇ꯭ꯔꯗꯩꯗꯤ ꯉꯥꯡꯕꯤꯕꯗꯨꯁꯨ ꯈꯔ ꯐꯔꯗꯣ ꯑꯣꯏꯔꯝꯃꯅꯤ
ꯍꯣꯏꯌꯦ
ꯎꯝ ꯗꯩꯅꯪ ꯍꯔꯥꯎꯔꯝꯃꯅꯤ ꯍꯧꯖꯤꯛ ꯅꯪꯅꯤꯡꯗ꯭ꯔꯕꯅꯦ ꯍꯥꯏꯕ
ꯍꯔꯥꯎ ꯔꯦ ꯍꯔꯥꯎ ꯔꯦ
ꯎꯝ ꯅꯁꯛꯇꯨꯒ ꯅꯪꯅ ꯂꯥꯛ ꯏꯆꯤꯜ ꯂꯥꯏ ꯄꯥꯛ ꯃꯅ ꯂꯤꯔꯪ ꯀꯥꯎꯄ ꯌꯥꯗꯦꯀꯣ
ꯂꯥꯏꯌꯦꯛꯅ ꯑꯩꯒꯤ ꯊꯋꯥꯏꯅꯤ
ꯈꯟꯒꯗꯕꯅꯤ ꯋꯥꯈꯜꯅ ꯈꯟꯒꯗꯞ ꯄꯣꯛꯏ
ꯑꯣ ꯑꯗꯣ ꯅꯍꯥꯟ ꯑꯩꯈꯣꯏ ꯂꯥꯛꯄꯩꯗꯣ
ꯎꯝ
ꯑꯗꯨꯁꯨꯅꯦ ꯑꯩꯈꯣꯏ ꯁꯤꯗꯗꯤ ꯅꯣꯡꯁꯨ ꯌꯣꯡ ꯀꯟꯅ ꯇꯥꯏꯌꯦꯕ
ꯎꯝ
ꯑꯗꯨꯒ ꯑꯈꯣꯏ ꯁꯤꯗꯒꯤ ꯈꯔ
ꯈꯔ
ꯍꯣꯏ ꯑꯩꯈꯣꯏ ꯁꯤꯗ ꯈꯔ ꯍꯦ ꯅꯪꯅ ꯅꯣꯡ ꯇꯥꯗꯦ ꯍꯥꯏꯔꯛꯄꯗꯣ ꯑꯩꯁꯦ ꯀꯩꯅꯣ ꯀꯩꯅꯣ ꯑꯩꯈꯣꯏꯁ ꯅꯣꯡ ꯀꯟꯅ ꯇꯥꯔ ꯃꯣꯏ ꯇꯥꯗ꯭ꯔꯤꯁꯤꯒ ꯈꯜꯂꯦꯕ ꯑꯗꯣ ꯈꯔ ꯑꯩꯈꯣꯏ ꯁꯤꯗꯒꯤ ꯂꯝ ꯑꯃ ꯑꯅꯤ ꯇꯨꯝꯕꯩ ꯂꯥꯟꯊꯣꯔꯛꯄꯗꯒꯤ ꯇꯥꯒꯤꯗ꯭ꯔꯦ ꯅꯨꯡꯁꯥ ꯁꯥꯗꯣꯔꯛꯏꯕ
ꯇꯟꯕꯨ ꯇꯜ ꯇꯟꯗ꯭ꯔꯣ ꯑꯗꯨꯕ
ꯑꯗ ꯑꯩ ꯍꯣꯏ ꯑꯗꯣ ꯑꯩꯗꯤꯅꯦ ꯈꯪꯕ꯭ꯔꯥ ꯑꯌꯨꯛꯇꯨ ꯏꯪꯉꯦꯅꯅꯦ
ꯐꯦꯔꯤꯀꯥꯁꯦ ꯈꯔ ꯊꯥꯔꯞ ꯇꯧꯕ ꯑꯃ ꯂꯤꯠꯂꯦꯕ
ꯊꯒꯠꯂꯛꯄꯗꯗꯤ ꯅꯪ ꯑꯗꯨꯝ ꯄꯣꯁ ꯇꯥꯔꯝꯃꯅꯤ
ꯗꯩ ꯈꯣꯏꯗꯧ ꯁꯥꯎꯅꯤꯡꯉꯛꯑꯦ
ꯇꯧꯋꯦ ꯑꯁ ꯁꯥꯏꯝꯄꯥꯗ ꯂꯩ ꯂꯩꯕꯤꯅꯕ ꯆꯥꯟꯅꯗ꯭ꯔꯦ ꯑꯗꯨꯗꯨꯗꯤ ꯌꯣꯡ ꯑꯥ ꯃꯄꯜ ꯂꯝꯗ ꯂꯩꯕꯒꯅꯤ ꯀꯌꯥꯝ ꯈꯦꯅꯔꯝ
ꯍꯣꯏꯌꯦ ꯍꯦꯟꯅ ꯈꯦꯟ ꯈꯦꯠꯅꯃꯜꯂꯦ ꯍꯥꯏꯕ
ꯋꯦꯗꯔ ꯆꯦꯟꯁꯦ ꯌꯥꯝꯗꯥꯏꯔꯦꯛ ꯈꯪꯉꯤꯁꯦ ꯅꯣꯏ ꯑꯗꯨꯗꯒꯤ ꯑꯩꯈꯣꯏ ꯁꯣꯝ ꯂꯥꯛꯄꯒꯤꯗ ꯑꯗꯨꯝ ꯂꯥꯛꯑꯒ ꯊꯣꯡ ꯑꯝ ꯁꯥꯡꯕ ꯑꯃ ꯂꯩꯕꯗꯣ
ꯈꯪꯉꯦ ꯈꯪꯉꯦ ꯑꯗꯨꯏꯗ ꯑꯗꯨꯏꯗꯨꯗ ꯋꯦꯗꯔ ꯆꯦꯟꯁ ꯐꯖꯅ ꯈꯪꯕꯅꯦ ꯍꯥꯏꯕ ꯈꯪ ꯗ ꯃꯇꯛ ꯃꯇꯛ ꯈꯔ ꯑꯃ ꯆꯣꯠꯂꯝꯃꯅꯤ ꯃꯇꯠ ꯈꯔ ꯑꯃꯅ ꯆꯣꯠꯂꯝꯃꯔꯣꯏ ꯍꯣꯏ ꯍꯣꯏ ꯇꯧꯔꯤꯁꯦ ꯈꯪꯗꯦꯗ ꯁꯥꯏꯗꯨꯕ ꯀꯩꯧ ꯁꯥꯏꯗꯨꯕ ꯍꯦꯛ ꯀꯃꯥꯏꯅ ꯇꯧꯔꯦ ꯑꯗꯨꯅ ꯀꯃꯥꯏꯅ ꯇꯧꯗꯣꯏꯅꯣ ꯈꯪꯦ ꯗꯦ ꯑꯗꯣ ꯅꯪ ꯑꯗꯣ ꯑꯗꯨꯑꯣꯏꯗꯤ ꯗꯦꯠ ꯇ꯭ꯋꯦꯟ ꯥꯟꯇꯤꯗ ꯂꯩꯅ ꯅꯪꯒꯤ ꯄꯣꯠꯇ ꯄꯨꯒꯗꯕ ꯀꯩꯀꯥꯗ ꯂꯣꯏꯅ ꯅꯪ ꯂꯣꯏꯅ ꯔꯦꯗꯤ ꯊꯝꯃꯕ ꯅꯠꯇ꯭ꯔꯣ ꯄꯥꯝꯃꯦ ꯑꯩꯒꯤ ꯑꯣꯔꯤꯖꯤꯅꯦꯜ ꯗꯣꯀꯨꯃꯦꯟ ꯃꯈꯩꯗꯣ ꯄꯨꯔꯒ ꯂꯥꯛꯑꯣꯅ ꯍꯥꯏꯔꯛꯑꯦ ꯎꯝ ꯍꯣꯏ ꯍꯣꯏ ꯑꯗꯨꯗ ꯅꯪ ꯐꯖꯅ ꯃꯥꯏ ꯄꯥꯛꯅ ꯇꯧ
ꯊꯥꯖꯔꯛꯑꯅꯤ ꯑꯗꯣ ꯑꯗꯣ ꯐꯔꯦ ꯑꯩꯁꯨ ꯊꯝꯃꯒꯦꯀꯣ ꯑꯗꯨꯗꯤ ꯅꯪ ꯊꯝꯃꯣ ꯅꯪ ꯑꯩ ꯊꯥꯎꯡ ꯑꯩ ꯊꯥꯎꯡ ꯍꯣ ꯍꯣꯏ
ꯀꯩꯅꯣꯗꯣ ꯎꯝ ꯀꯥꯏ ꯆꯠꯈ꯭ꯔꯦ